ꯍꯜꯂꯣ ꯇ ꯕ꯭ꯔꯣ
ꯇꯥꯏꯌꯦ
ꯍꯥꯎꯆꯤꯛ ꯀꯩꯗꯧꯔꯤꯅꯣ
ꯀꯩꯁꯨ ꯇꯧꯗꯦ ꯆꯥꯛ ꯆꯥꯕ ꯂꯣꯏꯔꯒ ꯂꯩꯌꯦ ꯆꯥꯛ ꯆꯥꯕ ꯂꯣꯏꯔ
ꯀꯔꯤ ꯀꯤꯟꯆꯪ ꯆꯔꯦ ꯑꯗꯨꯗꯤ
ꯑꯩꯒꯤꯁꯦ ꯉꯁꯤ ꯑꯩꯅ ꯆꯥꯕꯁꯦ ꯌꯦꯟ ꯆꯥ
ꯑꯁ ꯌꯦꯟꯗꯤ ꯍꯥꯎꯕꯅꯦ ꯀꯩꯅꯣ
ꯌꯥꯝ ꯍꯥꯎꯋꯦ ꯑꯩꯒꯤꯗꯤ ꯂꯣꯀꯦꯜꯒꯤ ꯑꯣꯏꯕꯅꯤꯅ ꯀꯣ ꯌꯥꯝ
ꯑꯣ ꯂꯣꯀꯦꯜ ꯑꯣꯏꯔꯝꯃꯗꯤ ꯌꯥꯝ ꯍꯥꯎꯔꯅꯤꯍꯦ
ꯎꯝ ꯅꯪꯗꯤ ꯀꯩ ꯃꯊꯦꯜ ꯆꯥꯔꯒꯦ
ꯑꯣꯛꯁꯥ ꯑꯣꯏꯅ ꯆꯥꯔꯦ ꯑꯩꯗꯤ
ꯑꯣꯛꯁꯥ ꯑꯣꯏꯅ
ꯑꯥꯎ
ꯑꯁ ꯅꯪꯒꯤꯅ ꯍꯦꯟꯅ ꯍꯥꯎꯋꯤꯅꯦ ꯑꯗꯨꯗꯤ
ꯑꯥꯎ ꯈꯔꯗꯤ ꯍꯦꯜꯂꯦ ꯍꯥꯏꯕ ꯇꯥꯔꯦ ꯑꯩꯒꯤꯗꯤ ꯑꯩꯒꯤꯅꯀꯣ ꯑꯣꯛꯁꯥ ꯑꯣꯏꯔꯕꯅꯤꯅ ꯀ
ꯎꯝ
ꯈꯤꯇꯪ ꯍꯦꯜꯂꯦ
ꯃꯣ ꯃꯥꯟꯁꯤꯂꯛꯑꯦꯗ
ꯀꯥꯏꯅꯣ ꯑꯌꯥ ꯄꯪꯉꯥꯡ ꯉꯥꯡꯕꯅꯤꯍꯦ
ꯄꯪꯉꯥꯡ ꯉꯥꯡꯒꯅꯨꯍꯦ
ꯑꯩꯌꯥ ꯑꯗꯨꯃꯥꯏꯅ ꯍꯥꯏꯅꯣ ꯍꯥꯏꯕ
ꯍꯥꯏꯅꯤꯡꯉꯦ
ꯑꯗꯨꯃꯥꯏꯅ ꯍꯥꯏꯕꯅ ꯐꯔꯣꯏꯗ꯭ꯔ
ꯑꯗꯣ ꯍꯧꯖꯤꯛꯇꯤ ꯀꯩ ꯀꯩ ꯍꯣꯠꯅꯔꯤꯅꯣ ꯅꯪꯗꯤ ꯀꯩꯀꯩ ꯇꯧꯔꯤꯅꯣ
ꯑꯩꯁꯦ ꯊꯕꯛ ꯌꯥꯝ ꯇꯧꯕꯒꯤ ꯀꯣ
ꯀꯩꯀꯩ ꯊꯩꯕꯛ ꯊꯕꯛ ꯑꯣꯏꯕꯤ
ꯀꯔꯤ ꯀꯔꯤ ꯊꯕꯛꯅꯣ ꯍꯥꯏꯕꯁꯨ ꯈꯪꯗꯦꯕ
ꯎꯝ
ꯑꯩꯗꯤ ꯆꯥꯛ ꯑꯗꯨꯝ ꯆꯥꯔꯦ ꯍꯥꯏꯕ ꯇꯥꯔꯦ ꯑꯩꯒꯤ ꯊꯕꯥꯛꯇꯤ
ꯑꯣ
ꯆꯥꯛ ꯆꯔꯒ ꯑꯗꯨꯝ ꯆꯥꯛ ꯆꯥꯕ ꯂꯣꯏꯔꯀꯥꯟꯗ ꯑꯗꯨꯝ ꯑ ꯐꯃꯨꯡ ꯐꯃꯨꯡꯗ ꯂꯥꯛꯔꯒ ꯇꯨꯝꯃꯦ ꯑꯗ ꯑ ꯑꯃꯨꯛ ꯆꯥꯛ ꯂꯥꯝꯃꯕ ꯑꯗ ꯍꯧꯒꯠꯂꯒ ꯅꯨꯡꯉꯥꯏꯕꯅꯤ ꯅꯨꯡꯉꯥꯏꯕꯅꯤ ꯍꯣꯝ ꯃꯤꯅꯤꯁꯇ꯭ꯔ
ꯌꯥꯝ ꯅꯨꯡꯉꯥꯏꯝꯅꯦ ꯅꯪꯒꯤ ꯊꯕꯛꯁꯤꯡꯖꯦ
ꯉꯅꯨꯡꯉꯥꯏꯕꯅꯦ ꯅꯨꯡꯉꯥꯏꯕꯅꯦ ꯂꯥꯛꯑꯣ ꯑꯩꯉꯣꯟꯗ ꯑꯩꯈꯣꯏꯒꯤ ꯑꯩꯒꯤ ꯏꯅꯥꯛꯇ
ꯀꯃꯥꯏꯅ ꯀꯃꯥꯏꯅ ꯂꯥꯛꯀꯗꯧꯕꯅꯣ ꯅꯅꯥꯛꯇ ꯄꯣꯏꯟꯠꯁ ꯄꯤꯕꯤꯌꯣ
ꯕꯥꯔꯣ
ꯈꯪꯗꯦ ꯂꯥꯛꯄꯁꯨ ꯍꯩꯇꯦ
ꯑꯣ ꯒꯥꯔꯤ ꯌꯥꯝ ꯌꯥꯝ ꯂꯩꯔꯤꯁꯤꯗꯤ
ꯑꯁ ꯍꯧꯖꯤꯛꯀꯥꯟꯖꯤ ꯒꯥꯔꯤ ꯆꯥꯠꯇꯦꯅꯦ ꯑꯝꯇꯥ ꯐꯥꯎ
ꯃꯟꯒꯨꯝꯕ ꯆꯠꯂꯤꯁꯤꯗꯤ
ꯃꯟ ꯊꯥꯒꯨꯝꯕꯗꯗꯤ ꯆꯠꯇꯤ ꯆꯠꯂꯦ ꯑꯗꯣ ꯆꯠꯄꯗꯣ ꯃꯤ ꯌꯥꯝ ꯂꯩꯕꯒꯤꯕꯣ ꯑꯩ ꯃꯤ ꯌꯥꯝ ꯂꯩꯕꯒꯤꯀꯣ ꯇꯤꯀꯦꯠ ꯐꯪ ꯇꯤꯀꯦꯠ ꯑꯃꯔꯛꯇꯥ ꯐꯥꯎ ꯐꯪ
ꯇꯤꯛꯀꯦꯠ ꯑꯣꯏꯅ ꯂꯧꯗꯦꯍꯦ ꯃꯣꯏꯗꯤ ꯐ꯭ꯔꯤꯅꯦ ꯀꯩꯅꯣ
ꯑꯦ ꯐꯔꯤꯗꯣ ꯑꯩꯒꯤꯗꯤ ꯐ꯭ꯔꯤꯗ ꯁꯨꯝ ꯊꯦꯡ ꯊꯦꯡꯅꯗꯦꯗꯥ
ꯐ꯭ꯔꯤꯅꯦ ꯀꯩꯅꯣ ꯑꯥꯏ
ꯑꯩꯒꯤꯗꯤ ꯐ꯭ꯔꯤꯗꯥꯗꯤ ꯑꯁ ꯊꯦꯡꯅꯗ꯭ꯔꯤꯍꯦ ꯄꯨꯟꯁꯤ ꯆꯨꯞ ꯄꯨꯟꯁꯤ
ꯏꯃꯥꯟꯅꯕꯁꯤꯡ ꯑꯗꯨꯝ ꯐ꯭ꯔꯤꯗ ꯆꯠꯄꯅꯤꯍꯦ ꯀꯥꯏꯗꯒꯤ
ꯑꯩꯉꯣꯟꯗꯁꯨ ꯍꯥꯏꯔꯛꯑꯣ ꯑꯗꯣ ꯆꯠꯄꯗꯣ ꯂꯩꯔꯗꯤ
ꯍꯧꯖꯤꯛ ꯍꯥꯏꯔꯤꯁꯤꯗꯤ
ꯒꯔꯤꯗꯥ ꯑꯣꯏꯅ ꯒꯥꯔꯤ ꯒꯥꯔꯤꯗ ꯆꯠꯄꯗꯤ ꯍꯥꯏꯕꯗꯤ ꯈꯪꯉꯦ ꯑꯩꯁꯨ ꯀꯔꯤ ꯒꯥꯔꯤ ꯑꯣꯏꯒꯦ ꯑꯣꯏ
ꯃꯥꯟ ꯃꯥꯟ ꯃꯥꯟ ꯃꯥꯟ
ꯃꯥꯟ ꯃꯥꯟꯒꯨꯝꯕꯗꯥ
ꯍꯣꯏ
ꯑꯁ ꯃꯥꯟꯒꯨꯝꯕꯗ ꯆꯠꯂꯒ ꯆꯠꯄꯗꯤ ꯇꯜꯂꯦꯍꯦ ꯀꯤ ꯀꯤꯕ ꯐꯥꯎꯋꯦꯍꯦ ꯃꯣꯏꯗꯥꯗꯤ ꯑꯥ ꯑꯥ ꯔꯣꯟꯗ ꯄꯨꯔꯥ ꯄꯨꯔꯥꯗꯤ ꯀꯃꯥꯏ ꯇꯧꯅꯤ ꯑꯩꯗꯤ ꯁꯤꯕꯥ ꯇꯥꯔꯦ ꯑꯗꯨꯗꯤ
ꯁꯤꯔꯣꯏꯍꯦ
ꯑꯁ ꯁꯤꯒꯥꯅꯤ ꯆꯠꯐꯝꯁꯨ ꯂꯩꯔꯣꯏ ꯇꯨꯝ ꯐꯝꯁꯨ ꯂꯩꯔꯣꯏ ꯂꯥꯁꯇꯥ
ꯈꯣꯡꯅ ꯅꯌꯨꯝꯗꯨꯝ ꯆꯠꯂꯗꯤ ꯌꯥꯔꯅꯤꯌꯦ
ꯀꯅꯥꯅ ꯇꯥꯗꯣꯏꯅꯣ ꯑꯩ ꯈꯣꯡꯕꯗꯣ ꯃꯣꯏ ꯑꯃꯨꯕ ꯈꯛꯇꯥ ꯇꯥꯔꯅꯤ ꯑꯗꯨꯗꯤ ꯑꯩ ꯄꯨꯟꯁꯤ ꯃꯥꯅꯤꯗꯅ
ꯅꯪꯁꯦ ꯁꯤꯕꯨꯗꯤ ꯁꯤꯅꯤꯡ ꯃꯥꯡꯉꯣꯏꯍꯦ ꯀꯥꯏꯗꯒꯤ ꯅꯪꯒꯤ ꯏꯁꯩꯗꯣ ꯑꯃꯨꯛ ꯄꯥꯔꯣꯅꯦ ꯀꯩ ꯀꯩ ꯍꯥꯏꯕ ꯃꯇꯝ ꯄꯨꯝꯕꯗ ꯆꯨꯞꯄꯒꯤ ꯀꯥꯏꯅ ꯑꯗꯣ ꯑꯃꯨꯛ ꯍꯧꯔꯣ
ꯀꯩ ꯍꯥꯏꯒꯅꯣ ꯅꯪ ꯍꯥꯏꯒꯅꯣꯅꯦ ꯅꯪꯒꯤ ꯅꯪ ꯍꯧꯖꯤꯛ ꯍꯥꯏꯕ ꯄꯥꯔꯁꯗꯨ
ꯀꯩꯅꯣꯅꯤ ꯐꯤꯂꯣ ꯐꯤꯂꯝ ꯑꯣꯏꯅ ꯉꯥꯡ ꯉꯁꯤ ꯍꯥꯏꯔꯣ
ꯎꯝ
ꯂꯝꯒꯤ ꯑꯣꯏꯅ ꯉꯥꯡꯖꯦ ꯍꯥꯏꯔꯣ
ꯎꯝ
ꯏꯆꯦ ꯆꯛ ꯆꯥꯔꯕ
ꯏꯆꯦ ꯒꯥꯏꯅ ꯅꯪ ꯆꯍꯤ ꯀꯌꯥ ꯁꯨꯔꯦ ꯑꯩꯉꯣꯟꯗ ꯏꯆꯦ ꯍꯥꯏꯁꯦ
ꯏꯆꯦꯅꯤ ꯀꯩꯅꯣ
ꯑꯥ ꯀꯌꯥ ꯁꯨꯔꯦ
ꯁꯦꯁ ꯍꯥꯎ
ꯑꯩ ꯅꯪꯒꯤ ꯅꯆꯦ ꯅꯠ
ꯀꯩꯅꯣ ꯍꯥꯏꯌꯣ
ꯑꯩ ꯅꯪꯒꯤ ꯅꯆꯦ ꯅꯠꯇꯦꯍꯦ
ꯏꯆꯦꯅꯤ ꯀꯩꯅꯣ ꯅꯪ ꯏꯆꯦ ꯑꯩꯒꯤ ꯏꯆꯦ ꯅꯠꯇ꯭ꯔꯗꯤ ꯀꯅꯥꯒꯤ ꯏꯆꯦ ꯑꯣꯏꯔꯝꯒꯅꯤ
ꯁꯤꯗ ꯑꯇꯣꯞꯄꯒꯤꯅꯤ
ꯑꯣ ꯑꯗꯨꯒꯤꯔꯣ ꯑꯣ ꯑꯩꯗꯤ ꯑꯩꯒꯤ ꯏꯆꯦꯅꯦꯅ ꯈꯟꯕꯒꯤ ꯅꯪꯉꯣꯟꯗ ꯏꯆꯦ ꯀꯥꯎꯕꯅꯦ ꯅꯪ ꯋꯥꯔꯧꯕ ꯌꯥꯗꯦꯀꯣ
ꯑꯧ ꯋꯥꯔꯧꯗꯦ ꯋꯥꯔꯧꯗꯦ ꯑꯉꯥꯡꯅ ꯍꯥꯏꯕꯗꯨꯅ ꯋꯥꯔꯧꯕꯤꯔꯦ ꯑꯩꯗꯤ
ꯑꯣ ꯑꯗꯨꯗꯤ ꯑꯩ ꯆꯠꯂꯒꯦꯀꯣ
ꯅꯥꯏꯔꯨꯍꯦ ꯆꯠꯈꯤꯅꯨ ꯆꯠꯈꯤꯅꯨ ꯆꯠꯈꯤꯅꯨꯀꯣ
ꯀ꯭ꯔꯤ ꯀꯔꯤ ꯍꯥꯏꯒꯦ ꯇꯧꯕ ꯑꯗꯨꯗꯤ
ꯅꯪ ꯅꯪ ꯆꯠꯂꯗꯤ ꯑꯩ ꯃꯥꯡꯕ ꯇꯥꯔ ꯑꯩ ꯃꯥꯡꯉꯦ ꯃꯥꯡꯕ ꯇꯥꯔꯦ
ꯑꯦ ꯅꯪ ꯍꯧꯖꯤꯛ
ꯍꯥꯥ
ꯂꯝꯕꯤꯗꯔꯣ ꯑꯗ
ꯁꯝꯖꯈ꯭ꯔꯣ
ꯂꯝꯕꯤꯗ ꯑꯗꯨꯝ
ꯑ
ꯥꯂꯩꯍꯧꯔꯣ ꯅꯪꯗꯤ
ꯐ ꯐꯃꯨꯡꯗꯅꯤꯍꯦ
ꯑꯩꯗꯤ ꯂꯝꯕꯤꯗꯅꯦ ꯑꯗꯨꯗꯤ ꯅꯪꯅ ꯐꯃꯨꯡ ꯀꯥꯏꯗꯗꯤ
ꯆꯥꯟꯅꯗ꯭ꯔꯦꯗ ꯑꯩꯈꯣꯏꯅꯤꯒꯤꯁꯦ
ꯆꯥꯟꯅꯗ꯭ꯔꯦ
ꯀꯅꯥꯅ ꯆꯥꯛ ꯊꯣꯡꯉꯤ ꯉꯁꯤꯗꯤ
ꯑꯩꯅ
ꯅꯪꯕꯣ
ꯌꯥꯝ ꯍꯩꯕꯅꯤ
ꯑ꯭ꯁ ꯑꯗꯨ ꯅꯨꯄꯥꯅꯦ ꯑꯩꯅ ꯄꯥꯝꯕꯅꯤꯗꯤ
ꯁꯦꯖ ꯅꯪꯒꯤ ꯄꯨꯟꯁꯤ ꯆꯨꯞꯄ ꯐꯪꯉꯦ ꯑꯗꯨꯗꯤ
ꯎꯝ ꯆꯥꯛ ꯊꯣꯡꯕ ꯍꯩꯕ ꯑꯗꯨꯅꯦ ꯑꯩꯅ ꯄꯥꯝꯃꯤꯁꯦ
ꯑꯃꯝꯒꯅꯤ꯫
ꯃꯅꯝꯒꯅꯤ ꯍꯥꯏꯕ꯫
ꯄꯥꯝꯔꯝꯒꯅꯤ ꯍꯥꯏꯕ꯫
ꯍꯣꯏ ꯌꯥꯝ ꯄꯥꯝꯃꯦꯗ ꯑꯗꯨꯒꯨꯝꯕ ꯈꯪꯗꯅꯉꯥꯏꯅꯤ꯫ ꯑꯩ ꯊꯤꯔꯒ ꯑꯩ ꯊꯤꯕꯅꯦꯕ ꯑꯗꯣ,
ꯅꯪ ꯀꯟꯅ ꯊꯤꯔꯁꯨ ꯀꯣ
ꯎꯝ
ꯅꯪꯒꯤ ꯄꯨꯟꯁꯤ ꯆꯨꯞꯄ ꯐꯪꯂꯪꯂꯣꯏꯕ ꯅꯪꯒꯤꯗꯤ꯫
ꯊꯤꯗ꯭ꯔꯁꯨ ꯌꯥꯔꯦ ꯍꯧꯖꯤꯛꯇꯤ ꯅꯪ ꯂꯥꯛꯏꯁꯤꯗꯤ꯫
ꯑꯦ
ꯑꯩꯅ ꯊꯤꯕꯗꯣ ꯐꯪꯉꯦ ꯉꯁꯤꯒꯤꯗꯤ ꯅꯪ ꯂꯩꯔꯦ꯫
ꯑꯩꯗꯤ ꯃꯤ ꯅꯠꯇꯦ ꯀꯩꯅꯣ꯫
ꯑꯁ ꯀꯩꯅꯣ ꯑꯗꯨꯗꯤ꯫
ꯑꯩꯗꯤ ꯒꯣꯡꯅꯦ꯫
ꯑ ꯁꯤ ꯒꯣꯡꯁꯦ ꯑꯗꯨꯗꯤ, ꯋꯥꯔꯤ ꯁꯕ ꯍꯥꯏꯅꯤ꯫
ꯒꯣꯡꯒ ꯃꯤꯗꯤ, ꯇꯣꯡꯉꯥꯜꯂꯦ ꯍꯥꯏꯕ ꯑꯗꯨ ꯑꯩꯗꯤ ꯃꯤ ꯅꯠꯇꯦ ꯒꯣꯡꯅꯦ꯫
ꯑꯗꯣ ꯑꯁꯤ ꯒꯣꯡꯗꯤ ꯆꯥꯛ ꯆꯥꯕꯁꯨ ꯍꯩ ꯆꯥꯛ ꯊꯣꯡꯕꯁꯨ ꯍꯩ꯫ ꯑꯁ ꯌꯥꯝ ꯐꯔꯦꯗ ꯒꯣꯡꯗꯅ, ꯆꯦꯟꯕ ꯅꯨꯡ ꯅꯨꯡꯁꯤꯕ ꯅꯨꯡꯉꯥꯏ꯫
ꯒꯣꯡꯒꯤ ꯃꯃꯥꯏꯁꯦ ꯀꯤꯕꯅꯤꯍꯦ ꯌꯦꯡꯉꯀꯥꯟꯗ꯫
ꯎꯝ ꯎꯝ
ꯅꯪꯒꯣꯡꯒꯤ ꯃꯃꯥꯏ ꯎ ꯍꯧꯔꯀꯥꯟꯗ ꯀꯥꯞꯄ ꯍꯧꯔꯅꯤ꯫
ꯀꯤꯗꯦꯗ꯫ ꯑꯩꯕꯨ ꯅꯨꯡꯁꯤꯅ ꯇꯧꯕꯤꯔꯗꯤ ꯀꯤꯗꯦ꯫
ꯎꯗꯕꯒꯤꯅꯦ꯫ ꯑꯗꯨꯃꯥꯏꯅ ꯍꯖꯤꯛ ꯍꯥꯏꯔꯤꯁꯤꯅꯦ꯫
ꯅꯨꯡꯁꯤꯌꯦ ꯅꯪꯕꯨ꯫
ꯒꯣꯡ ꯑꯣꯏꯔꯕꯅꯤꯅ ꯅꯨꯡꯁꯤ ꯑꯣ ꯅꯨꯡ ꯇꯥꯏꯌꯦ ꯇꯥꯏꯌꯦ ꯇꯥꯏꯌꯦ ꯇꯥꯏꯌꯦ ꯍꯥꯏꯔꯣ ꯍꯥꯏꯔꯣꯏ ꯍꯥꯏꯔꯣ ꯅꯪꯅ ꯌꯥꯝ ꯍꯥꯏꯅꯤꯡꯕ ꯋꯥꯗ ꯑꯗꯨꯝ ꯍꯥꯏꯌꯣ꯫
ꯑꯩꯀꯣ꯫
ꯅꯪꯕꯨꯀꯣ ꯌꯥꯝꯅ ꯅꯨꯡꯁꯤ꯫
ꯅꯨꯡꯁꯤꯔꯝꯒꯅꯤ ꯒꯣꯡ ꯑꯣꯏꯕꯅꯤꯅ ꯍꯣꯏ꯫
ꯎꯝ ꯒꯣꯡꯗꯨꯅꯤꯅꯦ ꯑꯩꯅ ꯊꯤꯕꯗꯤ ꯄ꯭ꯔꯤꯊꯤ ꯁꯨꯡꯐꯪ ꯐꯪꯗꯕ꯫
ꯍꯥꯏꯔꯦ ꯍꯥꯏꯔꯦ ꯍꯥꯏꯔꯦ꯫
ꯑꯇꯩꯗꯗꯤ ꯑꯇꯩꯗꯗꯤ꯫ ꯄꯥꯝꯗꯦꯗ ꯅꯪꯅ ꯅꯪꯉꯣꯟꯗ ꯄꯥꯝꯃꯦ ꯍꯥꯏꯕꯅꯤ꯫ ꯑꯇꯩ ꯑꯇꯩꯒꯤ ꯈꯒꯣꯡꯗꯤ ꯄꯥꯝꯗꯦꯗ꯫ ꯆꯥꯛ ꯊꯣꯡꯕ ꯍꯩꯕ ꯒꯣꯡꯗꯨꯅ ꯄꯥꯝꯃꯤ ꯍꯥꯏꯕꯅꯤ꯫
ꯑꯗꯨꯗꯤ ꯑꯩꯒꯤ ꯃꯁꯇꯔ ꯒꯣꯞ ꯂꯩꯅꯦ
ꯑꯁ ꯑꯗꯨꯁꯨ ꯄꯥꯝꯗꯦꯗ ꯅꯪꯅ ꯑꯣ ꯄꯥꯝꯃꯦ ꯊꯃꯣꯏ ꯁꯦꯡꯅ ꯅꯪ ꯅꯪꯉꯣꯟꯗ ꯄꯥꯝꯃꯦ ꯌꯥꯕꯤꯌꯨ
ꯈꯣꯡꯗꯤ ꯃꯤ ꯆꯥꯕꯅꯤꯍꯦ
ꯎꯝ ꯑꯗꯨ ꯑꯣꯏꯔꯁꯨ ꯃꯤꯉꯣꯟꯗ ꯑꯩꯗꯤ ꯅꯪꯅꯀꯣ ꯃꯤꯉꯣꯟꯗ ꯆꯥꯍꯜꯂꯣꯏ ꯆꯥꯔꯅꯤ ꯑꯩꯅꯕꯨ ꯆꯥꯔꯅꯤ
ꯑꯩꯅ